ꯇꯥꯅꯔꯤꯖꯦ
ꯑ ꯈꯗꯦꯛ ꯑꯣꯏꯔꯝꯃꯦ
ꯋꯥꯔꯤ ꯁꯥꯟꯅꯕꯒꯤ ꯃꯇꯝꯁꯦ
ꯑ
ꯁꯤꯁꯦ ꯃꯁꯥꯅ ꯃꯁꯥꯅ ꯀꯛꯄꯁꯤꯅꯗꯤ ꯐꯕ ꯆꯠꯂꯦ ꯍꯥꯏꯗꯤ ꯀꯩꯅꯣꯗꯤ ꯋꯥꯔꯤ ꯁꯥꯕꯁꯦ ꯀꯩꯅꯣ ꯇꯧꯔꯝꯗꯥꯏꯗ ꯑꯩꯅ ꯈꯤꯉꯛꯄ ꯃꯇꯝꯗ ꯀꯩꯒꯨꯝꯕ ꯌꯥꯗ꯭ꯔꯒꯗꯤ ꯅꯪꯒꯤꯁꯦ ꯃꯁꯤꯡ ꯍꯦꯟꯒꯔꯦ ꯁꯤꯒꯤ ꯅꯝꯕꯔꯁ ꯁꯤꯗ ꯑꯗꯨ ꯑꯗꯥ ꯀꯥꯏꯅ ꯃꯣꯏ ꯀꯩꯅꯣ ꯍꯥꯏꯔꯛꯀꯅꯦꯕ ꯆꯦꯛꯁꯤꯟ ꯋꯥ ꯍꯥꯏꯔ ꯀꯅꯤꯕ ꯑꯗꯒꯤ ꯀꯔꯤꯝ ꯂꯩꯇꯦ ꯁꯨꯝ ꯉꯁꯥꯏꯒꯤ ꯃꯣꯏꯒꯤ ꯀꯩꯅꯣꯗꯣ ꯌꯥꯗꯕꯒꯤ ꯂꯝꯕꯤꯗꯣ ꯃꯤ ꯆꯤꯟꯕꯒꯤꯅꯤ ꯈꯪꯗꯦ ꯃꯤ ꯌꯥꯝ ꯇꯧꯁꯜꯂꯛꯄꯒꯤꯅꯤ ꯈꯪꯗꯦ ꯈꯔ ꯈꯔ ꯆꯞꯄꯒꯨꯝꯕ ꯑꯗꯒꯤ ꯋꯥꯔꯤ ꯁꯥꯟꯅꯕ ꯌꯥꯗꯕꯒꯨꯝꯕ ꯑꯗꯒꯤ ꯄꯥꯏꯕ ꯌꯥꯗꯕꯒꯨꯝꯕ ꯇꯧꯕ ꯌꯥꯗꯕꯗꯣ ꯎꯝ
ꯇꯥꯟꯖꯥꯗꯨꯣ ꯂꯧꯔꯒ ꯑꯗꯨꯗꯤ ꯍꯦꯟꯅ ꯌꯥꯗꯕꯅꯤ ꯀꯥꯏꯅ ꯃꯣꯏꯅ ꯍꯥꯏꯖꯟꯕꯅꯦꯕ
ꯑꯗꯣ ꯃꯥꯅꯁꯨ ꯃꯇꯝ ꯑꯃ ꯄꯤꯔꯤꯗꯅ ꯇꯥꯡ ꯇꯔꯥꯒ ꯃꯔꯤ ꯐꯥꯎꯗ ꯂꯣꯏꯁꯟꯒꯗꯕꯅꯤꯅ
ꯑꯗꯨ ꯏꯕꯥꯅꯤ ꯉꯁꯤ ꯂꯣꯏꯁꯤꯜꯂꯅꯤ ꯀꯩꯅꯣ ꯅꯨꯡꯉꯥꯏꯔꯅꯤꯗꯅ
ꯇꯥꯡ ꯇꯔꯥ ꯃꯔꯤ ꯍꯥꯏꯁꯦ ꯑꯩꯈꯣꯏꯒꯤꯗꯤ ꯃꯇꯝ ꯃꯇꯝꯗꯨ ꯂꯣꯏꯗ꯭ꯔꯤꯀꯥꯟꯗ ꯋꯥꯔꯤ ꯁꯥꯟꯅꯕꯗꯤ ꯍꯣꯠꯅꯗꯣꯏꯅꯦꯕ ꯀꯣ ꯑꯗꯨꯝ ꯃꯥꯒꯤ ꯂꯥꯏꯟꯗꯨꯅ ꯑꯗꯨꯝ ꯌꯥꯍꯟꯗꯕꯤ ꯂꯩꯇꯥꯔꯒꯗꯤ
ꯑ ꯑꯣ ꯑꯩꯅ ꯈꯪꯐꯝ ꯂꯩꯔꯦ ꯃꯥ ꯃꯥꯒꯤ ꯁꯤꯒꯤ ꯑꯗꯨꯅꯦ ꯑ ꯅꯨꯡꯊꯤꯟꯗ ꯌꯥꯔꯣꯏꯕ ꯃꯤ ꯄꯨꯝꯅꯃꯛ ꯑꯩ ꯑꯩꯅ ꯑꯣꯖꯥꯗ ꯀꯩꯅꯣꯝ ꯍꯥꯏꯖꯈꯤꯕ ꯑꯩꯅ ꯌꯦꯡꯉꯕꯅꯦꯕ
ꯍꯣꯏ
ꯅꯨꯡꯗꯥꯡꯒꯤ ꯄꯨꯡ ꯇꯔꯥꯗꯩꯅ ꯅꯣꯡꯉꯥꯜꯂꯝꯗꯥꯏꯒꯤ ꯄꯨꯡ ꯃꯔꯤ ꯃꯉꯥꯐꯧꯒꯤꯗꯤ ꯑꯗꯨꯝ ꯌꯥꯔꯦ ꯂꯣꯏꯔꯦ ꯑꯩꯅ ꯌꯦꯡꯉꯒꯅꯦ ꯍꯥꯏꯔꯛꯏꯁꯦ ꯍꯥꯏꯖꯤꯟꯅꯕ ꯑꯣꯏꯔꯝꯃꯦ ꯃꯥꯅ ꯑꯗꯩ ꯃꯇꯝꯗꯅ ꯑꯃꯨꯛ ꯃꯤ ꯃꯌꯥꯝꯁꯦ ꯂꯣꯏ ꯇꯧ ꯁꯨꯅꯕꯅꯤꯅ ꯑꯗꯨ ꯆꯤꯟꯕ ꯑꯣꯏꯔꯝꯃꯦꯕ ꯂꯥꯏꯟꯗꯣ
ꯍꯣꯏ
ꯑꯗꯨꯝ ꯄꯨꯡ ꯇꯔꯥꯗꯩꯗꯤ ꯅꯣꯉꯥꯟꯕ ꯑꯗꯨꯝ ꯌꯥꯅꯤ ꯋꯥꯔꯤ ꯁꯥꯟꯅ ꯌꯥꯅꯤ ꯏꯁꯥꯒꯤ ꯅꯦꯠꯄꯦꯡꯗ ꯐꯣꯟ ꯇꯧꯖꯕꯅꯤ ꯀꯩꯅꯣ
ꯃꯥ ꯑꯗꯨꯒꯤꯕꯨꯗꯤ ꯃꯤ ꯁꯤꯟꯕ ꯁꯤꯟꯗꯕꯗꯨꯗꯤ
ꯎꯝꯝ
ꯒꯤ ꯃꯣꯏꯒꯤ ꯐꯝꯄꯥꯛꯥꯛꯁꯤ ꯅꯠꯇꯕ ꯑꯇꯣꯞꯄ ꯐꯝꯄꯥꯛꯥꯛꯇꯁꯨ ꯂꯣꯏ ꯊꯣꯛꯅꯕ ꯉꯥꯛꯇꯅꯤꯗ
ꯃꯥꯅꯦ ꯃꯥꯅꯦ
ꯎꯝ
ꯍꯥꯏꯗꯤ ꯁꯤꯗꯤ ꯗꯥꯏꯔꯦꯛ ꯑꯩꯈꯣꯏꯒꯤ ꯗꯥꯏꯔꯦꯛ ꯇꯧꯅꯕ ꯅꯠꯇꯅꯤꯅ ꯑꯗꯨꯗꯤ ꯑꯗꯨꯝ ꯆꯤꯟꯅꯦꯕ
ꯎꯝ
ꯑꯇ ꯎꯄꯗꯁꯨꯨ
ꯌꯥ
ꯍꯥꯏꯗꯤ ꯃꯣꯏꯒꯤ ꯁꯤꯒꯤ ꯑꯦꯄ꯭ꯂꯤꯀꯦꯁꯟꯁꯤꯗ ꯈꯛꯇꯪꯒꯤꯧ ꯃꯤ ꯂꯣꯏꯅ ꯑꯗꯨꯃꯥꯏꯅ ꯇꯧꯍꯜꯂꯒ ꯇꯧꯕꯅꯤꯅ
ꯎꯝ
ꯑꯗꯨꯅ ꯆꯤꯍꯅꯦ ꯋꯥꯔꯤ ꯑꯣꯏꯔꯝꯃꯦ ꯏꯁꯤꯡ ꯑꯝꯇ ꯊꯛꯈꯤꯒꯦ ꯑꯣꯖꯥꯝ ꯑꯝꯇ ꯄꯥꯏꯌꯨ
ꯊꯑꯣ ꯑꯗꯨꯝ ꯏꯕꯥꯅꯤꯛꯁꯦ ꯋꯥꯔꯤ ꯁꯥꯟꯅꯔꯤꯀꯥꯟꯗ ꯃꯔꯛꯇ ꯌꯥꯝ ꯀꯨꯏꯅ ꯂꯦꯞꯄ ꯑꯗꯨ ꯑꯗꯥꯒ ꯑꯗꯨꯗꯤ ꯏꯕꯥꯅꯤ ꯁꯥꯟꯅꯔꯤꯕꯁꯦ ꯑꯩꯅ ꯁꯨꯃꯥꯏꯅ ꯁꯨꯝ ꯉꯥꯡꯕ ꯑꯣꯖꯥꯅ ꯏꯁꯤꯡ ꯊꯛꯏꯉꯩꯗꯁꯨ ꯀꯣ
ꯅꯠꯇ꯭ꯔꯒꯅ ꯑꯩꯅ ꯑꯃ ꯑꯅꯤꯒꯨꯝꯕ ꯃꯊꯤꯕ ꯆꯞ ꯃꯥꯟꯅꯕꯖꯠꯅꯤ ꯀꯩꯨꯝ ꯀꯥꯏꯕ ꯅꯠꯇꯦ
ꯖ ꯇ ꯄꯥꯏꯕꯨꯨ ꯀꯣ
ꯁꯤꯗꯪ ꯌꯥꯔꯒꯗꯤ ꯍꯣꯏ ꯍꯣꯏ ꯑꯁꯤꯗꯪ ꯌꯥꯔꯒꯗꯤ ꯃꯈꯥ ꯀꯩꯅꯣꯗꯣ ꯑꯗꯨꯝ ꯇꯧꯒꯦꯅ ꯇꯧꯕꯅꯤꯗ
ꯑꯣ ꯑꯗꯨꯝ ꯌꯥꯏ ꯑꯗꯨ ꯑꯩꯗꯤ ꯐꯣꯟ ꯇꯧꯕꯕꯨꯗꯤꯕꯥꯅꯤ ꯑꯗꯨꯝ ꯌꯥꯏꯑꯕ
ꯎ ꯑꯁꯤ ꯂꯣꯏꯗ꯭ꯔꯤꯉꯩꯗ ꯇꯥꯛꯁ ꯑꯇꯣꯞ ꯀꯩꯅꯣꯗꯣ ꯀꯔꯤ ꯊꯕꯛ ꯑꯇꯣꯞꯄꯗꯣ ꯄꯥꯏꯁꯟꯕꯗꯣ ꯑꯩ ꯌꯥꯔꯝꯗ꯭ꯔꯒꯗꯤ ꯃꯇꯝ ꯃꯥꯡꯉꯤ ꯋꯥꯏꯗꯅ
ꯑꯁ ꯃꯤ ꯃꯇꯝ ꯃꯥꯡꯍꯜꯂꯒ ꯇꯜꯍꯜꯂꯒ ꯀꯩꯅꯣ ꯇꯧꯕꯩ ꯄ꯭ꯔꯣꯒꯥꯝꯅꯦꯕ
ꯑꯇꯩ ꯁꯔꯨꯛꯇꯤ ꯌꯥꯏ ꯈꯪ ꯀꯥꯟꯗ ꯇꯧꯕꯗꯨꯅꯁꯨ ꯐꯕ
ꯎꯝ
ꯑꯉꯥꯡ ꯑꯃꯅ ꯍꯥꯏꯔꯛꯄꯗꯗꯤ ꯑꯩꯅ ꯅꯪꯗꯣ ꯁꯤ ꯀꯔꯝ ꯀꯥꯟꯗ ꯊꯦꯡꯅꯒꯦ ꯁꯤꯒꯤ ꯃꯑꯣꯡꯁꯦ ꯁꯨꯃꯥꯏꯅ ꯇꯧꯕꯁꯦ ꯀꯔꯝ ꯀꯥꯟ ꯁꯤꯒꯤ ꯊꯕꯛꯁꯦ ꯀꯔꯝ ꯀꯥꯟꯗ ꯊꯦꯡꯅꯒꯦꯅ ꯍꯥꯏꯕꯗꯣ ꯃꯣꯏꯗꯤ ꯊꯥ ꯇꯔꯨꯛ ꯇꯔꯦꯠ ꯅꯤꯄꯥꯥꯟꯒꯤ ꯃꯊꯛꯇ ꯇꯧꯔꯛꯄ ꯌꯥꯎꯔꯦ ꯀꯥꯏꯅ ꯍꯥꯏꯌꯦ ꯃꯃꯥꯟꯅꯕ ꯃꯈꯩꯗꯤ ꯆꯨꯝꯃꯤꯕ꯭ꯔ ꯂꯥꯜꯂꯤꯕ꯭ꯔ
ꯑꯣꯖꯥ ꯏꯕꯥꯅꯤ ꯈꯛꯛꯇ ꯑꯗꯨꯝ ꯂꯣꯏꯁꯤꯜꯂꯁꯦꯕ ꯉꯁꯤ
ꯎꯝ
ꯃꯣꯏꯗꯒꯤ ꯑꯩꯈꯣꯏꯅ ꯍꯦꯟꯅ ꯑꯦꯛꯁꯄꯤꯔꯌꯦꯟꯁ ꯂꯩꯕꯅꯤ ꯍꯥꯏꯕꯗꯨ ꯑꯣꯏꯔꯦꯗꯅ ꯑꯗꯨꯗꯤ
ꯑꯅꯤ
ꯃꯣꯏꯗꯒꯤ ꯍꯦꯟꯅ ꯒ꯭ꯌꯥꯟ ꯂꯧꯁꯤꯡ ꯂꯩꯕ ꯃꯤ ꯍꯥꯏꯕꯗꯨ ꯑꯣꯏꯔꯦꯕ꯫
ꯑꯣꯏꯔꯣꯏꯗ꯭ꯔꯣ꯫
ꯑꯣꯏꯔꯕꯅꯤ ꯃꯣꯏꯗꯤ ꯃꯉꯥꯔꯛꯇꯒꯤ ꯀꯩꯅꯣ ꯇꯧꯗꯦ ꯃꯉꯥꯔꯛ ꯍꯥꯏꯁꯦ꯫ ꯗꯥꯏꯔꯦꯛ ꯑꯦ ꯀꯩꯅꯣꯗꯤ ꯃꯉꯥꯔꯛꯇꯨꯐꯥꯎ ꯌꯧꯍꯟꯒꯅꯨ ꯃꯔꯤꯔꯛꯇ ꯂꯣꯏꯁꯤꯜꯂꯨ꯫ ꯃꯉꯥ ꯍꯥꯏꯖꯔꯁꯨꯅ ꯍꯥꯏꯕ ꯑꯉꯥꯡꯈꯩꯁꯨ ꯌꯥꯎꯔꯤꯕꯀꯣ ꯍꯥꯏꯗꯤ ꯁꯣꯏꯍꯟꯅꯤꯡꯗꯕꯒꯤ ꯍꯥꯏꯇꯥꯔꯦꯅꯦ꯫
ꯕꯅꯦꯕ꯫
ꯌꯥꯝ ꯄꯥꯈꯠꯆꯕꯗꯣ ꯎꯝ꯫ ꯇꯧꯕꯨꯗꯤ ꯃꯣꯏꯕꯨꯗꯤ ꯈꯪꯖꯗꯕ ꯑꯃꯗꯨꯅ꯫ ꯁꯨꯝ ꯍꯥꯏꯔꯛꯄ ꯇꯧꯔꯛꯄꯗꯨꯒꯤ ꯃꯇꯨꯡ ꯁꯨꯝ ꯃꯣꯏꯅ ꯇꯝꯖꯕꯅꯤꯗ꯫
ꯑꯩꯈꯣꯏꯕꯨꯛꯇ ꯑꯍꯥꯟꯕꯗ ꯇꯧꯔꯝꯗ꯭ꯔꯣ
ꯇꯧꯔꯝꯃꯤ ꯑꯍꯨꯝꯂꯛ ꯃꯔꯤꯈꯛꯀ ꯁꯨꯔꯗꯤ ꯑꯦꯁ ꯁꯤꯗꯤ ꯇꯧꯔꯅꯤꯒꯥꯏꯅ
ꯑꯗꯨꯝ ꯌꯥꯏꯁꯦ
ꯋꯥꯔꯤꯒꯤ ꯑꯣꯏꯔꯃꯦ
ꯎꯝ ꯑꯩꯗꯤ ꯊꯕꯛꯁꯦ ꯑꯩꯒꯤꯗꯤ ꯁꯤꯒ ꯀꯩꯅꯣꯗꯤ ꯇꯔꯥ ꯃꯥꯄꯟ ꯁꯨꯗꯣꯏꯅꯦꯕꯀꯣ
ꯑ
ꯑꯗꯒꯤ ꯃꯊꯪ ꯀꯨꯟ ꯁꯨꯔꯀꯥꯟꯗ꯫ ꯀꯩꯅꯣꯗꯨ ꯃꯉꯥꯗꯨꯗꯤ ꯂꯣꯏꯁꯤꯜꯂꯅꯤ ꯑꯗꯨ ꯍꯦꯛ꯫ ꯑꯃꯨꯛ ꯂꯣꯏꯁꯟꯕꯒ ꯑꯃꯨꯛꯀ ꯑꯃꯨꯛ ꯃꯉꯥꯃꯨꯛ ꯄꯤꯔꯝꯒꯅꯤ ꯑꯗꯨꯝ꯫
ꯑꯥ꯫
ꯈꯨꯗꯛꯇ꯫
ꯇꯔꯥꯉꯥ ꯌꯧꯗ꯭ꯔꯤꯌꯦ ꯇꯔꯥꯍꯨꯝꯗꯣꯏ ꯈꯛ ꯉꯥꯏꯔꯤꯌꯦ꯫
ꯎꯝ꯫
ꯑꯉꯥꯡ ꯑꯃꯗꯨꯁꯨ ꯄꯥꯈꯠꯇꯅ ꯐꯣꯟ ꯋꯥꯔꯤ ꯁꯥꯟꯅꯕꯗꯣ꯫ ꯑꯗꯨꯝ ꯃꯁꯤꯡ ꯊꯤꯗꯅ ꯂꯩꯔꯦ꯫
ꯎꯝ꯫ ꯇꯧꯕꯨꯗꯤ ꯀꯩꯅꯣꯅ ꯅꯪꯅ ꯊꯕꯛ꯫ ꯁꯪꯗ꯭ꯔꯒꯁꯨ ꯑꯩꯒ ꯍꯥꯏꯅꯔ ꯑꯩꯒ ꯁꯪꯉꯗꯤ ꯑꯩꯒ ꯍꯥꯏꯅꯔꯝꯃꯒ ꯅꯪ ꯀꯅꯥꯅꯣꯝ ꯄꯥꯏꯍꯜꯂꯝꯃꯁꯨ ꯑꯗꯨꯝ ꯌꯥꯕꯖꯥꯅꯤꯗ ꯃꯁꯤ꯫
ꯌꯥꯏ ꯌꯥꯏ꯫ ꯑꯩꯈꯣꯏ ꯈꯛ ꯍꯥꯏꯒꯅꯤ ꯍꯥꯏꯕ ꯂꯩꯇꯦ ꯑꯃꯅ ꯍꯦꯛꯇ ꯑꯗꯨꯝ ꯏꯌꯥꯌꯥꯏ꯫
ꯔꯦꯗꯤꯑꯣ ꯊꯥꯔ ꯊꯃꯝꯃꯁꯨ ꯌꯥꯏ꯫
ꯎꯝ꯫ ꯑꯩꯈꯣꯏꯅ ꯑꯍꯥꯟꯕꯒꯤ ꯈꯪꯗꯕꯒꯤ ꯑꯦ ꯁꯣꯏꯈꯤꯗ꯭ꯔꯥ ꯑꯗꯨꯅꯤ ꯑꯗꯥꯅꯤꯒꯤ ꯁꯨꯝ ꯈꯜꯂꯨꯕꯩ ꯋꯥꯅꯤ꯫
ꯌꯥꯝꯅ ꯑꯩꯈꯣꯏꯒꯤ ꯆꯠꯅꯔꯤꯕ ꯅꯤꯌꯣꯝ ꯃꯌꯥꯝꯗꯨ ꯌꯥꯝꯅ ꯂꯨꯅ ꯍꯥꯏꯗ꯭ꯔꯣ꯫
ꯍꯣꯏ꯫
ꯂꯨꯍꯜꯂꯒ ꯃꯤꯁꯦ ꯃꯇꯝ ꯍꯦꯜꯍꯜꯂꯒ ꯑꯗꯨꯅ ꯑꯃꯨꯛ ꯃꯇꯝ ꯍꯦꯟꯈꯔꯦ ꯍꯥꯏꯕꯅꯦꯕ ꯃꯣꯏꯅ ꯍꯥꯏꯔꯛꯇꯣꯏꯁꯦ꯫
ꯎꯝ ꯀꯔꯕꯥꯔꯒꯤ ꯑꯆꯧꯕ ꯋꯥꯈꯜꯂꯣꯟ ꯑꯃ ꯌꯥꯎꯔꯝꯕꯅꯤ꯫
ꯑ ꯁꯤꯗ ꯑꯆꯧꯕ ꯑꯃ ꯌꯥꯎ꯫
ꯎꯝ ꯇꯧꯕꯕꯨꯗꯤ ꯃꯥꯁꯨ ꯋꯥꯅ꯫ ꯋꯥꯅ ꯀꯩꯅꯣ ꯇꯧꯖꯕꯅꯤ ꯀꯩꯁꯨꯝ ꯑꯃꯔꯣꯝꯗꯗꯤ꯫ ꯌꯥꯕꯨ ꯌꯥꯔꯕꯨꯗꯤ ꯀꯩꯁꯨꯝ ꯀꯥꯏꯗꯦꯕꯀꯣ꯫
ꯑ꯫
ꯑꯗꯨ ꯅꯠꯇꯕꯗ ꯍꯧꯖꯤꯛꯀꯥꯟꯒꯤ ꯀꯩꯅꯣꯝ ꯂꯩꯗꯅꯀꯣ ꯍꯦꯛ꯫ ꯑꯍꯥꯟꯕꯒꯤ ꯄꯥꯝꯍꯜꯂꯒ ꯄꯩꯁꯥꯗꯨ ꯊꯤꯔꯀꯥꯟꯗ ꯀꯩꯅꯣꯝ ꯇꯧꯕꯗꯣ꯫
ꯑꯣ ꯁꯤꯗꯤ ꯇꯟꯗꯅ ꯃꯤ ꯂꯣꯏ ꯇꯣꯛꯅꯈꯤꯕ ꯉꯥꯛꯇꯅꯦꯕ ꯁꯨꯃꯥꯏꯅ ꯇꯧꯕꯁꯤꯗꯤ꯫
ꯁꯝꯅ ꯍꯥꯏꯔꯕꯗ꯫ ꯑꯩꯅ ꯄꯥꯎ ꯐꯥꯎꯔꯀꯥꯟꯗ ꯊꯕꯛꯁꯤꯒꯤ ꯃꯔꯝꯗ ꯃꯉꯣꯟꯗ ꯄꯥꯎ ꯐꯥꯎꯔꯀꯥꯟꯗ ꯌꯥꯝ ꯊꯋꯥꯏ ꯌꯥꯎꯋꯕ ꯃꯥꯗꯣ ꯃꯥꯅꯒ ꯐꯣꯟ ꯇꯧꯁꯜꯂꯛꯇꯅ ꯑꯦ ꯑꯣꯖꯥ ꯑꯣꯖꯥꯒꯤꯗꯣ ꯀꯩꯗꯧꯉꯩ ꯇꯧꯗꯣꯏꯅꯣ ꯎꯝ ꯍꯧꯖꯤꯛ ꯇꯧꯁꯜꯂꯁꯤꯔꯥ ꯃꯤꯡ ꯆꯟꯁꯤꯟꯕꯗ ꯍꯧꯖꯤꯛ ꯆꯟꯁꯤꯜꯂꯁꯤꯔꯥ ꯑꯗꯩꯗꯤ ꯍꯌꯦꯡ ꯀꯩꯅꯣꯗꯤ ꯅꯨꯡꯗꯥꯡꯋꯥꯏꯔꯝꯗꯒꯤ ꯊꯕꯛꯇꯣ ꯂꯥꯛꯄ ꯍꯧꯗꯣꯏꯅꯤ ꯌꯥꯔꯤꯈꯩ ꯊꯨꯅ ꯇꯧꯁꯜꯂꯧꯕꯅꯣ ꯐꯩ ꯀꯥꯏꯅ ꯁꯨꯝ ꯇꯧꯔꯛꯄꯗꯣ
ꯅꯨꯡꯗꯥꯡ ꯋꯥꯏꯔꯝ ꯅꯠꯇ꯭ꯔꯒ ꯑꯣꯖꯥꯅ ꯁꯤ ꯀꯩꯗꯧ ꯄꯨꯡ ꯄꯔꯗꯒꯤ ꯑꯗꯨꯝ ꯌꯥꯗꯣꯏꯅꯤ ꯑꯩꯩꯅ ꯀꯩꯅꯣ ꯄꯤꯔꯛꯀꯗꯣꯏꯅꯤ ꯀꯥꯏꯅ ꯍꯥꯏꯗ꯭ꯔꯣ꯫
ꯑꯗꯨꯅ ꯍꯧꯖꯤꯛꯅ ꯐꯣꯟ ꯀꯩꯅꯣꯗꯣ ꯃꯦꯁꯦꯖ ꯊꯥꯕ ꯐꯣꯟ ꯇꯧꯕꯗꯣ ꯀꯩꯅꯣꯗꯣ꯫ ꯄꯥꯎꯈꯨꯝꯗꯨ ꯌꯥꯝ ꯇꯞꯄꯤꯗꯅ꯫
ꯑꯍꯥꯟꯕꯗꯗꯤ ꯃꯥꯅ ꯇꯧꯔꯛꯄꯗ ꯀꯣꯛ ꯉꯥꯎꯋꯤ ꯀꯩꯅꯣ꯫
ꯎꯝ꯫
ꯑꯩꯅ ꯂꯨꯄꯥ ꯆꯥꯝꯃ ꯁꯣꯠꯂꯦꯕ꯫
ꯑꯉꯣꯟꯗꯒꯤ꯫
ꯑ ꯑꯩꯅ ꯆꯥꯎꯉꯥ ꯍꯥꯅ ꯄꯤꯔꯒ꯫
ꯑꯥ
ꯑ ꯇꯗꯤꯅ ꯐꯣꯟ ꯇꯧꯔꯛꯄꯁꯤ ꯂꯣꯏꯔꯦ
ꯎꯝ
ꯑꯗꯨꯝ ꯐꯣꯟ ꯇꯧꯕ ꯎ ꯀꯥꯏꯗꯦꯕꯤꯗꯤꯅ ꯑꯗꯨ ꯌꯥꯔꯣꯏ ꯌꯥꯔꯣꯏ ꯌꯥꯔꯣꯏ ꯂꯣꯏꯁꯟꯅꯤꯌꯦꯗ ꯍꯟꯇꯛ ꯂꯣꯏꯁꯟꯅꯤ ꯌꯥꯔꯣꯏꯕ
ꯎꯝ ꯂꯣꯏꯁꯟꯁꯦ ꯑꯗꯨꯒ ꯆꯞ ꯆꯥꯅ ꯌꯦꯡꯁꯦꯕꯀꯣ ꯎꯝ ꯍꯥꯏꯖꯕꯅꯤ ꯃꯥꯒꯤ ꯃꯥꯒꯤ ꯀꯥꯡꯂꯨꯞꯇꯨꯗ ꯆꯅꯤ ꯍꯦꯟꯕ ꯂꯩꯔꯦꯅ ꯍꯥꯏꯗꯣ ꯑꯩꯈꯣꯏ ꯑꯩꯈꯣꯏꯗꯤ ꯌꯥꯎꯗ꯭ꯔꯤꯕ ꯑꯩꯈꯣꯏꯒꯨꯝꯕ ꯀꯥꯡꯂꯨꯞꯇꯣ ꯃꯌꯥꯝ ꯑꯃ ꯁꯦꯝꯃꯝꯃꯗꯤ
ꯑꯗꯨꯅꯦ ꯑꯗꯨꯃꯥꯏꯅ ꯁꯦꯝꯕ ꯑꯣꯏꯔꯝꯃꯣ
ꯑꯗꯣꯉꯣꯟꯗ ꯃꯉꯣꯟꯗ ꯋꯥꯈꯜꯁꯦ ꯂꯧꯁꯤꯡ ꯄꯤꯕ ꯃꯤ ꯑꯃꯁꯨꯁꯨ ꯃꯥꯒꯤ ꯃꯊꯛ ꯊꯣꯡꯕꯁꯨ ꯂꯩꯔꯝꯗꯣꯏꯔ ꯃꯉꯣꯟꯗ ꯍꯥꯟꯅ ꯇꯧꯕꯤꯔꯛꯄ ꯑꯥ ꯑꯗꯨ ꯃꯌꯥꯝ ꯂꯩꯕꯗꯨꯁꯨ ꯃꯌꯥꯝ ꯇꯧꯔꯝꯗꯣꯏꯅꯦꯕ
ꯑꯦ ꯃꯣꯏꯅ ꯍꯦꯟꯅ ꯇꯧꯗꯣꯏꯅꯦ
ꯑꯗꯨ ꯃꯌꯥꯝꯗꯨ ꯄꯨꯟꯁꯤꯜꯂꯒ ꯑꯩꯈꯣꯏꯅ ꯁꯤꯃꯗ ꯆꯞꯈꯤꯕ ꯍꯥꯏꯁꯦ ꯑꯗꯨꯝ ꯊꯤꯒꯠꯂꯒ ꯑꯃꯨꯛ ꯆꯠꯈꯤꯅꯦꯕ ꯆꯠꯀꯦ ꯍꯥꯏꯔꯗꯤ
ꯑꯥ ꯄꯨꯔꯥ ꯃꯣꯏꯒꯤ ꯒ꯭ꯔꯨꯞꯇꯨꯃ ꯂꯣꯏꯁꯤꯟꯕ ꯌꯥꯔꯣꯏꯗꯣꯏꯅꯦ
ꯎꯝ ꯎꯝ ꯌꯦꯡ ꯇꯥꯔꯦꯅ
ꯌꯦꯡꯉꯗ ꯌꯦꯡꯕ ꯅꯠꯇꯦ ꯗꯥꯏꯔꯦꯛ ꯑꯣꯏꯅ ꯌꯦꯡꯊꯣꯛꯑꯒ ꯑꯗꯨ ꯌꯥꯗ꯭ꯔꯒꯗꯤ ꯑꯗꯨꯝ ꯌꯥꯔꯣꯏꯕ ꯃꯥꯁꯨꯦ
ꯌꯥꯝ ꯂꯝꯕꯤꯁꯤꯗ ꯆꯨꯝ ꯇꯥꯔꯒꯗꯤ ꯑꯩꯈꯣꯏꯁꯨ ꯑꯩꯈꯣꯏꯒꯤ ꯏꯈꯥ ꯊꯥꯕ ꯍꯥꯏꯗꯤ ꯂꯥꯏꯔꯤꯛ ꯂꯥꯏꯁꯨ ꯇꯝꯖꯔꯤꯕ ꯀꯩꯅꯣꯁꯤꯗꯁꯨ ꯋꯥꯈꯜ ꯂꯧꯁꯤꯡ ꯄꯤꯕꯒ ꯂꯣꯏꯅꯅ ꯁꯤ ꯊꯕꯛꯁꯤ ꯑꯗꯨꯝ ꯇꯧꯍꯟꯕ ꯌꯥꯏꯗꯅ ꯃꯣꯏꯁꯨ
ꯌꯥꯏ ꯌꯥꯏ
ꯑꯗꯨ ꯍꯧꯖꯤꯛꯇꯤ ꯏꯁꯥꯒꯤꯐꯥꯎ ꯀꯥꯟꯅꯩ ꯀꯥꯟꯅꯗꯦ ꯐꯪꯏꯤ ꯐꯪꯗꯦꯁꯨ ꯈꯪꯗ꯭ꯔꯤ ꯀꯥꯟꯗ ꯉꯥꯏ ꯍꯥꯏꯖꯤꯜꯂꯨꯔꯒ ꯆꯣꯞꯄ ꯑꯗꯨꯕꯨ ꯍꯌꯦꯡ ꯑꯩꯅ ꯑꯁꯦꯡꯕ ꯑꯋꯣꯏꯕ ꯑꯃ ꯍꯥꯏꯔ ꯀꯥꯟꯗ ꯑꯃꯨꯛ ꯑꯁ ꯃꯣꯏꯅ ꯇꯧꯕ ꯊꯕꯛꯄꯨ ꯀꯌꯥ ꯅꯥꯇꯩ ꯆꯥꯗꯣꯏꯅꯣ ꯆꯣꯂꯝ
ꯍꯣꯏ ꯀꯩꯁꯨꯠꯇ ꯀꯩꯁꯨ ꯅꯠꯇꯕ ꯂꯨ ꯆꯥꯃꯉꯥꯇꯨꯛꯀꯤ ꯃꯤ ꯁꯣꯛꯇꯣꯏꯅꯦ
ꯑꯗꯨꯃꯥꯏꯅ ꯑꯗꯨꯝ ꯂꯩꯒꯗꯧꯕ ꯍꯥꯏꯇꯥꯔꯦ
ꯎꯝ
ꯍꯥꯏꯗꯤ ꯃꯥꯅ ꯇꯧꯔꯤꯕ ꯃꯥꯅ ꯇꯧꯔꯤꯕ ꯃꯑꯣꯡꯗꯨꯗ ꯑꯩꯈꯣꯏꯁꯨ ꯌꯥꯎꯁꯜꯂꯒ꯫ ꯇꯥꯟꯕ ꯌꯥꯏꯕ ꯑꯩꯈꯣꯏꯁꯨ ꯄꯩꯁꯥꯁꯦ꯫ ꯑꯦ ꯃꯥꯅ ꯆꯥꯇ꯭ꯔꯨꯛ ꯍꯥꯏꯔꯛꯄꯗꯣ ꯐꯔꯦꯁꯦ ꯆꯅꯤꯄꯥꯟ ꯑꯗꯒꯤ ꯆꯥꯇ꯭ꯔꯦꯠ꯫ ꯑꯗꯥꯏꯅꯒ ꯍꯥꯏꯔꯒ ꯃꯤꯗꯣ ꯃꯌꯥꯝ ꯑꯃ ꯍꯥꯞꯄ ꯌꯥꯏꯌꯦ꯫
ꯌꯥꯏ꯫
' ' ꯑꯗꯣ ꯑꯩꯈꯣꯏꯗꯤꯉꯣ ꯇꯟꯕ ꯍꯥꯏꯇꯥꯔꯦ꯫
ꯑꯥ
ꯑꯁꯦꯡꯕꯗ ꯈꯪꯗ꯭ꯔꯀꯥꯟꯗ ꯨꯛ ꯇꯧꯁꯜꯂꯨꯁꯨꯗꯦꯅ ꯏꯁꯤꯡ ꯇꯪꯗꯦꯅ ꯑꯗꯨ ꯈꯥꯡꯕꯅꯤ
ꯑꯩ ꯀꯩꯁꯨ ꯅꯠꯇꯕ ꯑꯗꯨꯒꯤꯗꯃꯛꯇ ꯑꯆꯣꯞꯄꯗꯤ ꯀꯜꯂꯤꯅ
ꯃꯥꯅꯤ ꯃꯥꯅ
ꯑꯗꯨꯝ ꯌꯥꯏꯁꯤꯗꯤ ꯃꯥꯅ ꯃꯆꯤꯟ ꯁꯤꯖꯤꯟꯅꯩꯅꯦ ꯃꯁꯤꯡ ꯂꯩꯇꯦꯕ
ꯍꯔ
ꯃꯤ ꯀꯣꯟꯗꯁꯨꯣꯟꯂꯤꯅꯤ ꯍꯥꯏ ꯇꯧꯕꯅꯦꯕ ꯃꯥꯅ ꯄꯤꯔꯤꯕ ꯍꯞꯇꯥ ꯑꯃꯒꯤ ꯃꯇꯝꯁꯤꯗ ꯃꯤꯉꯣꯟꯗ ꯁꯣꯟꯗꯅꯤꯡꯉꯥꯏꯒꯤꯒꯤ꯫ ꯑꯩ ꯈꯗ꯭ꯔꯛ ꯇꯧꯁꯟꯅꯩꯅꯦ ꯃꯥꯅ꯫
ꯎꯝ꯫
ꯑꯩꯉꯣꯟꯗ ꯁꯨꯗꯕꯩꯅꯤ ꯅꯣꯏꯗꯣ ꯉꯝꯍꯧꯗꯕꯩꯅꯤ ꯍꯥꯏꯔꯛꯀꯗꯣꯏꯅꯦꯕ꯫
ꯑꯂꯨ꯫ ꯑꯁꯤꯅ ꯑꯁꯦꯡꯕ ꯑꯣꯏꯔꯝꯃꯒ ꯃꯣꯏꯒꯤ ꯑꯥꯗꯒꯤ ꯄꯤꯔꯛꯄ ꯑꯣꯏꯔꯗꯤ ꯁꯣꯏꯗꯅ ꯐꯪꯗꯣꯏꯅꯦꯕ꯫ ꯀꯩꯅꯣꯁꯦ ꯄꯩꯁꯥꯁꯦ꯫
ꯃꯥꯅꯦ ꯃꯥꯅꯦ꯫
ꯑꯗꯥ ꯃꯣꯏꯅ ꯁꯤꯗ ꯑꯃꯨꯛ ꯇꯧꯁꯤꯟꯕ ꯑꯣꯏꯔꯒꯗꯤ꯫
ꯍꯣꯏꯕꯗꯣ ꯑꯩꯅ ꯑꯣꯖꯗ ꯍꯥꯏꯅꯤꯡꯕꯅ ꯑꯩꯈꯣꯏꯅ ꯃꯉꯥ ꯇꯔꯨꯛ ꯇꯔꯦꯠꯂꯛ ꯅꯤꯄꯥꯜꯂꯛ ꯌꯥꯏ ꯍꯥꯏꯁꯦ ꯃꯉꯣꯟꯗ ꯁꯨꯡꯍꯥꯏ ꯍꯥꯏꯔꯣꯏꯗꯧꯕꯅꯦꯕ꯫ ꯑꯩꯈꯣꯏ ꯃꯁꯤꯡꯗ ꯁꯨꯔꯒ ꯍꯣꯏ ꯃꯁꯤꯡꯗ ꯁꯨꯔꯀꯥꯟꯗꯕꯨ ꯑꯩꯈꯣꯏ ꯁꯨꯔꯦ ꯍꯥꯏꯁꯦꯕ꯫
ꯎꯝ ꯃꯣꯏꯅ ꯃꯅꯨꯡꯗ ꯁꯥꯟꯅꯕꯗ ꯑꯩꯈꯣꯏꯅ ꯍꯧꯖꯤꯛꯇꯒꯤ ꯍꯥꯟꯅ ꯍꯩꯄꯥ꯫ ꯁꯥꯗꯅ ꯎꯔꯦ ꯈꯪꯂꯦ ꯍꯥꯏꯔꯨꯔꯒꯗꯤ ꯂꯣꯠꯈꯤꯕꯁꯨ ꯌꯥꯏ꯫
ꯑꯥ꯫
ꯍꯥꯏꯗꯤ ꯑꯩꯈꯣꯏꯅ ꯂꯣꯏꯅꯃꯛ ꯈꯪꯒ꯭ꯔꯦ ꯍꯥꯏꯔꯗꯤ ꯑꯁꯦꯡꯕ ꯑꯣꯏꯔꯝꯃꯁꯨ ꯃꯇꯦꯡ ꯄꯥꯡꯅꯤꯡꯉꯣꯏꯕ ꯃꯈꯥ ꯇꯥꯕ꯫ ꯀꯩꯅꯣꯁꯦ ꯂꯝꯖꯤꯡ ꯂꯝ ꯇꯥꯛꯄꯗꯣ ꯑꯗꯣ ꯇꯥꯛꯅꯤꯡꯉꯔꯣꯏ꯫
ꯍꯣꯏ ꯑꯔꯣꯏꯕꯒꯤꯗꯨꯗ ꯃꯥꯒ ꯃꯥꯒꯗꯤ ꯈꯔ ꯋꯥꯔꯤ ꯁꯥꯟꯅꯗꯕ ꯌꯥꯔꯣꯏꯕ꯫ ꯍꯥꯏꯗꯤ ꯑꯩꯈꯣꯏ ꯑꯩꯈꯣꯏꯒꯤ ꯀꯩꯅꯣꯖꯤ ꯀꯥꯡꯂꯨꯞꯁꯤꯗ ꯂꯩꯔꯤꯖꯦ꯫ ꯁꯤꯒꯤ ꯃꯤꯒꯩꯖꯦ ꯄꯨꯟꯅ ꯂꯣꯏ ꯂꯣꯏꯔꯕ ꯃꯇꯨꯡꯗ ꯃꯥꯒ ꯑꯃꯨꯛ ꯁꯥꯟꯅ꯫ ꯀꯝꯗ ꯁꯣꯟꯕꯒꯤꯅꯦ ꯃꯥꯅ ꯊꯝꯃꯤꯁꯦ꯫
ꯃꯥꯅꯦ ꯑꯗꯨꯅꯦ ꯃꯥꯅ ꯍꯥꯏꯁꯦ ꯄꯨꯡ ꯇꯔꯥ ꯃꯈꯥꯏ꯫
ꯎꯝ꯫
ꯅ ꯌꯥꯝ ꯆꯥꯎꯅ ꯍꯥꯏꯔꯤꯅꯤ꯫
ꯎꯝ꯫
ꯍꯧꯖꯤꯛ ꯍꯦꯜꯂ ꯀꯥꯟꯗꯁꯨ ꯀꯩꯁꯨꯝ ꯍꯥꯏꯔꯛꯇ꯭ꯔꯦ ꯍꯦ ꯐꯔꯛ ꯇꯥꯔꯦ ꯉꯁꯤꯗꯤ ꯍꯌꯦꯡ ꯇꯧꯔꯁꯤꯀꯣ ꯀꯥꯏꯅ ꯍꯥꯏꯔꯛꯄꯁꯨ ꯌꯥꯏꯗꯅ꯫
ꯑ ꯑꯝꯇ ꯍꯥꯏꯔꯛꯇꯦ ꯑꯩꯅ ꯐꯣꯟ ꯇꯧꯕ ꯄꯥꯏꯔꯛꯇꯦ ꯂꯣꯏꯔꯦ꯫
ꯀꯩꯝꯇ ꯍꯥꯏꯔꯛꯇꯦ꯫ ' ' ꯑꯃ ꯑꯃ ꯑꯃꯁꯤꯁꯨ꯫